ꯔꯕꯤꯅꯥ ꯔꯕꯤꯅꯥ ꯇꯥꯔꯦ ꯇꯥꯔꯦ
ꯑꯣ
ꯀꯩ ꯇꯧꯔꯝꯃꯤꯅꯣ
ꯑꯩꯈꯣꯏ ꯋꯥꯔꯗꯦꯟ ꯐꯣꯟ ꯇꯧꯔꯛꯑꯝꯕ ꯍꯌꯦꯡ ꯊꯕꯛ ꯂꯩꯕ ꯑꯗꯨꯒꯤ ꯀꯩꯅꯣꯒꯤ ꯍꯌꯦꯡꯅꯤ ꯀꯣ ꯀꯥꯎꯅꯨꯀꯣ ꯍꯥꯏꯅ ꯀꯥꯎꯗꯦ ꯄꯨꯡ ꯃꯥꯄꯟ ꯃꯈꯥꯏꯗꯩ ꯊꯣꯛ ꯆꯦꯅꯔꯕꯣ
ꯑꯣ ꯑꯩꯖꯨ ꯍꯜꯂꯛꯇ ꯉꯥꯏꯔꯤꯌꯦ
ꯑꯣ
ꯄꯨꯡ ꯇꯔꯨꯛ ꯑꯩꯗꯤ ꯍꯜꯂꯛꯇ ꯉꯥꯏꯔꯤ ꯑꯩꯗꯤ ꯊꯕꯛ ꯑꯃ ꯆꯠꯄꯅꯦꯕ
ꯑꯣ ꯑꯅꯥ ꯕꯦꯠꯀꯤ ꯈꯜꯂꯦꯅ ꯄꯥꯎ
ꯑꯣ ꯑꯣ ꯑꯣ ꯑꯗꯨ ꯅꯨꯡꯉꯥꯏ ꯑꯩꯁ ꯈꯜꯂꯝꯅꯤꯅ ꯅꯨꯡꯉꯥꯏꯇꯗꯤ ꯀꯩꯅꯣ ꯍꯥ ꯍꯥ ꯅꯨꯡꯉꯥꯏꯇꯗꯤ ꯄꯩꯁꯥ ꯈꯔ ꯆꯪꯉꯅꯤ ꯍꯤ ꯍꯤ ꯑꯦꯃꯤꯁꯟ ꯇꯧꯕꯗꯗ ꯑꯦꯃꯤꯁꯟ ꯇꯧꯕꯩ ꯄꯩꯁꯥꯗꯨꯗꯤ ꯈꯔꯗꯤ ꯆꯪ ꯇꯥꯔꯦꯗꯅꯥ ꯍꯥꯏꯗꯤ ꯌꯥꯝ ꯆꯨꯝꯃꯤꯅꯦꯍꯦ ꯔꯕꯤꯅ ꯅꯥꯪꯕꯨ ꯂꯥꯛ ꯑꯃ ꯂꯤꯁꯤꯡ ꯇꯔꯥ ꯍꯥꯏꯅꯦ ꯑꯁ
ꯌꯥꯝ ꯌꯥꯝꯕꯅꯦ ꯑꯩꯅ ꯏꯃꯥꯟꯅꯕꯤ ꯊꯣꯏꯕꯤꯅꯥꯎꯗꯣ ꯁ꯭ꯂꯣꯄꯂꯦꯟꯗ ꯇꯧꯋꯦ ꯍꯝꯕ ꯍꯅ ꯀꯤꯔꯤꯅꯦ ꯍꯥꯏ ꯇꯥꯕꯗ ꯄꯩꯁꯥꯗꯣ
ꯂꯥꯛ ꯑꯃ ꯂꯤꯁꯤꯡ ꯇꯔꯥꯅꯦ
ꯍꯥꯟꯅꯗꯤ ꯕꯦꯠꯇꯣ ꯂꯤꯁꯤꯡ ꯌꯥꯡꯈꯩꯩꯅ ꯌꯥꯔꯝꯕꯅꯦꯕ ꯈꯪꯉꯕ ꯌꯦꯡꯉꯣ ꯕꯥ ꯃꯤ ꯑꯣꯏꯒ ꯖꯔ ꯑꯁ ꯆꯍꯤ ꯑꯃ ꯅꯤꯖꯤꯗ ꯇꯧꯌꯤꯖꯦ ꯌꯦꯡꯉꯣꯕ
ꯑꯗꯨꯅꯦ ꯑꯗꯨꯗꯨꯅꯅꯦ ꯑꯥ ꯑꯗꯨ ꯃꯔꯛ ꯇꯗꯤ ꯑꯃꯨꯛ ꯑꯦꯝꯃꯤꯁ ꯃꯦꯔꯤꯦꯛꯇ ꯄꯩꯈ ꯇꯧꯕꯒꯤ ꯀꯩꯀꯥ ꯐꯣꯝ ꯅꯨꯡ ꯌꯦꯡꯕ ꯈꯣꯠꯄꯁꯨ ꯑꯃꯨꯛ ꯇꯧꯔꯛꯈꯤꯗꯣꯏꯅꯦꯕ ꯑꯦꯠꯃꯤꯁꯟ ꯀꯩꯀꯥ ꯇꯧꯕꯒꯤꯗꯅꯦꯕ ꯑꯗꯨꯗꯤ
ꯑꯝ
ꯑꯗꯨꯅ ꯄꯩꯁꯥ ꯇ꯭ꯔꯥꯏ ꯐꯗꯕ ꯃꯤꯅ ꯇꯧꯋꯅꯤ ꯑꯗꯣ ꯐꯅ ꯍꯥꯏꯖ ꯋꯥꯅꯤ ꯑ ꯒꯣꯃꯦꯟꯗ ꯇꯧꯕꯗꯨꯒꯗꯤ ꯌꯥꯝꯊꯤ ꯆꯦꯠꯅ
ꯈꯦꯠꯅꯩꯩ ꯑꯗꯣ ꯍꯥꯟꯅꯗꯤ ꯍꯟ ꯍꯥꯟꯅꯗꯤ ꯀꯣ ꯏꯆꯦ ꯑ ꯕꯦꯠꯁꯦ ꯍꯥꯏꯗꯤ ꯑꯗꯨꯝ ꯄ꯭ꯔ ꯄꯔꯥꯏꯕꯦꯠꯇꯅ ꯂꯤꯁꯤꯡ ꯆꯍꯤ ꯑꯃꯃꯝꯒꯤ ꯂꯤꯁꯤꯡ ꯌꯥꯡ ꯌꯥꯡꯈꯩ ꯌꯥꯡꯈꯩ ꯇꯤꯡꯕꯅꯦꯕ ꯍꯕꯥ ꯑꯗꯣ ꯄꯨꯟꯅ ꯂꯥꯛ ꯑꯃꯒ ꯑꯗꯨꯃꯥꯏꯅ ꯄꯥꯅꯕꯅꯦꯕ ꯍꯝꯕ ꯍꯥꯏꯗꯤ ꯆꯨ ꯀꯥꯗ꯭ꯔꯁꯨ ꯌꯥꯕꯤꯗꯣ
ꯎꯝ ꯎꯝ ꯎꯝ
ꯑꯗꯨꯒ ꯑꯃꯨꯛ ꯑꯦꯝ ꯌꯨꯗꯅ ꯑꯃꯨꯛ ꯑꯦꯗꯃꯤꯁꯟ ꯇꯧꯗ ꯂꯤꯁꯤꯡ ꯇꯔꯥ ꯇꯔꯥ ꯑꯗꯨꯋꯥꯏ ꯈꯔ ꯍꯦꯟꯅ ꯍꯦꯟꯅ ꯇꯧꯅꯔꯕꯅꯦꯕꯀꯣ ꯋꯥꯔꯤꯖꯦ ꯑꯃꯥꯏ ꯇꯧꯔ ꯁꯤꯃꯤꯁꯇꯔ ꯄꯨꯗꯤꯡꯒꯤ ꯃꯣꯏꯅꯃꯣ ꯑꯗꯨꯗꯣ ꯑꯈꯣꯏꯅ ꯄꯥꯠꯊꯣꯛ ꯅꯕꯗ ꯑꯦꯝ ꯌꯨꯒ ꯑꯗꯩꯗꯤ ꯄ꯭ꯔꯥꯏꯚꯦꯠꯀꯗꯣ ꯑꯗꯨꯝ ꯇꯦꯔꯤ ꯃꯦꯔꯤ ꯇꯥꯕꯗꯣ ꯂꯥꯛ ꯑꯃꯇꯪꯅ ꯌꯥꯔꯤꯉꯥꯏ ꯃꯇꯥꯡꯗꯗꯤ ꯈꯪꯉꯕ ꯍꯥꯏꯗꯤ ꯑ ꯗ ꯑꯦꯡ ꯌꯨ ꯗ ꯕꯦꯗ ꯇꯧꯕ ꯍꯥꯏꯁꯦ ꯕꯔꯥ ꯅꯨꯡꯔꯥ ꯑꯗꯩ ꯃꯥ ꯍꯏ ꯑꯦꯛꯁꯄꯦꯟꯗꯤꯆꯔ ꯃꯌꯥꯝ ꯑꯃ ꯆꯪꯉꯤꯗꯅ ꯃꯥꯥꯏꯗꯤ ꯐꯖꯅ ꯇꯝꯃꯛꯄꯅꯤꯅ ꯑꯗꯨ ꯄꯩꯁꯥ ꯌꯥꯝ ꯆꯪꯕꯅꯦ ꯋꯍꯟꯕ ꯑꯗꯨ ꯒ ꯑꯗꯨꯝ ꯂꯨꯄꯥ ꯂꯥꯛꯅꯤ ꯃꯌꯥ ꯑꯗꯨ ꯐꯖꯤꯟꯕꯗꯨꯣ ꯕꯔꯥ ꯅꯨꯡꯂꯥ ꯑꯗꯩꯗꯤ ꯇꯧꯔꯤꯕ ꯍꯣꯁꯇꯦꯜ ꯂꯩꯕꯒꯤ ꯆꯥꯔꯖ ꯀꯩꯀꯥ ꯄꯨꯂꯞ ꯄꯥꯔꯒ ꯑꯗꯨꯃꯥ
ꯑꯗꯣ ꯃꯣꯏꯒꯤꯗꯤ ꯄ꯭ꯔꯥꯏꯚꯦꯠꯀꯤꯗꯨꯗꯤ ꯗꯥꯏꯔꯦꯛ ꯑꯦꯗꯃꯤꯁꯟ ꯈꯛꯇ ꯅꯤꯗ ꯑꯩꯒꯤ ꯆꯠꯄꯒꯤ ꯌꯥꯎꯗ꯭ꯔꯤ ꯑꯩꯒꯤ ꯑꯨꯅꯤꯐꯣꯝ ꯌꯥꯎꯗꯦ ꯑꯥ
ꯀꯝꯃꯦ ꯍꯥꯏꯗꯤ ꯇꯥꯡꯈꯠꯂꯛꯑ ꯀꯥꯟꯗꯅꯤꯀꯣ ꯌꯥꯡꯈꯩ ꯌꯧꯔꯛꯑꯀꯥꯟꯗ ꯍꯥꯟꯅꯗꯤ ꯀꯨꯟ ꯀꯨꯟꯊ꯭ꯔꯥꯅ ꯌꯥꯔꯝꯅꯦꯕ ꯕꯦꯁ ꯑꯍꯥꯟꯕ ꯊꯣꯛꯂꯛꯄꯗꯨꯗꯗꯤ ꯍꯧꯖꯤꯛ ꯌꯦꯡꯉꯣ ꯑꯗꯩ ꯀꯤꯟꯅꯔꯤꯅꯦꯕ ꯌꯥꯡꯈꯩꯒ ꯍꯥꯏꯕꯗ ꯇꯤꯟꯅꯔꯤꯅꯦꯕ ꯃꯌꯥꯝꯁꯦ ꯍꯕ ꯑꯗꯣ ꯍꯧꯖꯤꯛ ꯌꯦꯡꯉꯣꯅꯦ ꯂꯥꯛ ꯂꯥꯛ ꯑꯃ ꯂꯥꯛ
ꯀꯔꯥꯏꯗꯩꯩ ꯉꯣꯔꯣꯛ ꯉꯧꯅ ꯍꯦꯛꯇ ꯈꯨ ꯍꯦꯇ ꯁꯥ ꯌꯥꯕ ꯅꯠꯇꯦ ꯍꯥꯏꯕ ꯅꯠꯇ꯭ꯔꯕꯤꯅ
ꯎꯝ
ꯍꯜꯂꯣ ꯂꯥꯈ ꯑꯃ ꯍꯥꯏꯁꯤ ꯂꯥ ꯑꯃ ꯍꯥꯏꯁꯦ ꯑꯗꯨꯅꯤ ꯂꯤꯁꯤꯡ ꯇꯔꯥ ꯂꯥꯛ ꯂꯤꯁꯤꯡ ꯇꯔꯥ ꯍꯥꯏꯁꯦ ꯑꯩ ꯍꯧꯖꯤꯛꯇ ꯁꯥꯔ ꯄꯨꯊꯣꯛꯑꯦꯀꯗꯤ ꯐꯥꯒꯤ ꯅꯠꯇꯦ ꯑꯗꯨꯅꯤ ꯃꯤ ꯏꯁꯁ ꯑꯧ ꯑꯩꯗꯤ ꯇꯝꯃꯔꯣꯏꯒꯦ ꯈꯜꯂꯝ ꯇꯝ ꯇꯝꯖꯔꯣꯏꯒꯦ ꯈꯟꯖꯕꯅꯤꯗ ꯑꯗꯨꯗꯨꯗꯅꯦ ꯑꯥꯥ ꯁꯨꯝ ꯌꯨꯝꯗ ꯁꯨꯝ ꯂꯩꯕꯅꯤꯅ ꯑꯣꯖꯥ ꯅꯨꯡꯖꯥꯒꯤ ꯇ꯭ꯔꯦꯅꯤꯡꯗꯣ ꯍꯧꯖꯤꯛꯀꯥꯟꯗꯤ ꯌꯥꯎꯗꯗꯤ ꯅꯣꯏꯅ ꯃꯨ ꯀꯣꯂꯦꯁꯀꯤ ꯊꯥꯛꯇ ꯌꯧꯈ꯭ꯔꯕꯅꯤ ꯅꯤꯅ ꯑꯗꯨꯏ ꯄꯣꯠꯇꯨꯃꯥ ꯊꯣꯏꯗꯣꯛꯅ ꯗꯔ ꯥ ꯀ ꯑꯣꯏ ꯗꯦꯗꯅ ꯑꯗ ꯑꯩ ꯎꯝ ꯎꯝ
ꯑꯩꯅ ꯃꯁꯇꯔ ꯂꯣꯏꯨꯔꯛꯄ ꯑꯗꯨꯋꯥꯏꯗꯨꯗꯅ ꯕꯦꯠ ꯇꯝꯕꯁꯦ ꯌꯥꯡꯈꯩ ꯌꯥꯡꯈꯩ ꯍꯥꯏꯔꯤꯕ ꯆꯍꯤ ꯑꯃꯗ ꯌꯥꯡꯈꯩ ꯌꯥꯡꯈꯩ ꯆꯪꯉꯦꯅ ꯍꯥꯏꯅꯔꯦꯕꯀꯣ
ꯎꯝ ꯅꯪ ꯇꯨ ꯊꯥꯎꯖꯟ ꯀꯌꯥ ꯇꯧꯔꯤꯕ
ꯇꯨ ꯊꯥꯎꯟ ꯍꯥꯏꯗꯤ ꯑꯩꯈꯣꯏ ꯇꯨ ꯊꯥꯎꯖꯟ ꯇ꯭ꯋꯦꯟꯇꯤ ꯑꯗꯨꯋꯥꯏꯗ ꯃꯁꯇꯔ ꯂꯣꯏꯔꯛꯏꯗꯅ ꯇ꯭ꯋꯦꯟꯇꯤ ꯑꯗꯨꯋꯥꯏꯗ ꯇ꯭ꯋꯦꯟꯇꯤ ꯑꯗ꯭ꯋꯥꯏꯗꯗꯤ ꯍꯣꯡꯉꯤꯕ ꯌꯥꯡꯈꯩ ꯀꯥꯏꯗꯣ ꯌꯥꯝ ꯇꯥꯡꯉꯤꯅꯦꯕ ꯑꯗꯨ ꯑꯩꯅ ꯀꯔꯤ ꯑꯩꯅ ꯀꯔꯤ ꯆꯍꯤ ꯑꯝꯗ ꯌꯥꯡꯈꯩ ꯑꯦꯃꯤꯁꯟ ꯇꯧ ꯐꯣꯔꯇꯤꯑꯩꯠ ꯐꯣꯔꯇꯤꯐꯥꯏꯚ ꯀꯥꯏ ꯇꯧꯅꯔꯤ ꯄꯨꯜꯂꯞꯅ ꯑꯗꯨꯝ ꯌꯥꯡꯈꯩ ꯃꯌꯥꯒꯤ ꯃꯤꯠ ꯀ ꯍꯥꯏꯅꯩꯕꯀꯣ ꯑꯁ ꯑꯩ ꯀꯤꯔꯦꯕ ꯍꯥꯏꯗꯤ ꯀꯤꯔꯦꯗꯤ ꯀꯥꯏꯗꯩ ꯄꯩꯁꯥꯅꯣ ꯌꯥꯡꯈꯩꯗꯣ ꯁꯤꯅꯦ ꯑꯩ ꯈꯜꯂꯤꯁꯦ ꯑꯗꯤ ꯄꯩꯁꯥꯅꯣ ꯑꯩ ꯕꯤ ꯑꯦꯗꯁꯦ ꯑꯩꯅꯁꯨꯖꯤ ꯁꯤꯗ ꯑꯦꯝ ꯌꯨꯗ ꯇꯧꯕꯗ ꯕꯤ ꯑꯦꯗ ꯇꯧꯕ ꯏꯃꯅꯕ ꯌꯥꯝ ꯋꯥꯈꯤꯕꯀꯣ ꯃꯣꯏꯒꯤ ꯀꯩꯀꯥꯗꯣ ꯇꯧꯕ ꯆꯦꯟꯅꯕ ꯍꯣꯠꯅꯕꯗ ꯑꯩꯅ ꯇꯦ ꯇꯝꯃꯣꯏ ꯀꯥꯏꯅ ꯍꯥꯏꯈꯤꯕ ꯃꯥ ꯎꯕꯗ ꯑꯗ ꯑꯩꯅ ꯑꯁ ꯑꯩ ꯉꯝꯖꯔꯔꯣꯏ ꯑꯩ ꯑꯗꯨ ꯑꯗꯨꯅ ꯑꯇꯩ ꯀꯦꯝ ꯈꯪꯗꯦ ꯑꯩ ꯅꯦꯠꯁꯦ ꯄꯥꯁ ꯇꯧꯅꯕ ꯑꯣꯏ ꯄꯥꯖꯒꯦ ꯄꯩꯁꯥꯁꯨ ꯂꯩꯇꯦꯗꯅ ꯏꯃꯥ ꯏꯄꯥꯅ ꯀꯩꯁꯨ ꯏꯆꯦ ꯌꯥꯡꯈꯩꯗꯣ ꯄꯤꯊꯣꯔꯛꯑꯔꯣꯏꯕ ꯀꯩꯁꯨ ꯈꯪꯉꯕ
ꯅꯥꯟꯅꯦ ꯅꯪꯗꯤ ꯂꯥꯛꯥꯟꯕ ꯑꯩꯁꯨ ꯂꯩꯇ꯭ꯔꯤ ꯃꯤ ꯍꯧꯖꯤꯛ ꯑꯩ ꯃꯊꯥ ꯁꯔꯤꯅꯤ ꯏꯕꯦꯝꯃꯥ ꯂꯥꯡꯅꯨ
ꯅꯧꯅ ꯄꯤꯌꯣ ꯑꯗꯨꯗꯤ ꯀꯩꯁꯨ ꯄꯤꯔꯛꯑꯔꯣꯏ ꯈꯪꯕꯒꯤ ꯈꯕ ꯑꯩꯁꯦ ꯄꯩꯁꯥꯒꯤ ꯌꯥꯡꯈꯩ ꯅꯪ ꯍꯧꯖꯤꯛ ꯂꯥꯛꯑꯝ ꯗꯤ ꯀꯤ ꯍꯥꯏꯕ
ꯈꯪꯕ꯭ꯔꯥ ꯑꯩ ꯅꯍꯥꯟ ꯈꯪꯉꯤꯅꯦ
ꯈꯪꯉꯦ ꯍꯥꯏꯕ ꯍꯥꯏꯗꯤ ꯌꯥꯡ ꯈꯩ ꯍꯥꯏꯕꯗꯣ ꯉꯝꯃꯔꯣꯏ ꯈꯪꯗꯅ ꯑꯩꯅ ꯍꯪꯕ ꯅꯤꯠ ꯂꯥꯢꯔꯛ ꯀꯟꯅ ꯄꯥꯈ꯭ꯔꯤꯅꯦꯕ ꯑꯩꯁꯦ ꯈꯪꯉꯥꯕ
ꯎꯝ ꯑꯗꯨ ꯀꯩꯒꯤꯅꯣ ꯄꯩꯁꯥꯁꯦ ꯌꯥꯝ ꯂꯧꯅꯔꯤ ꯑꯗꯣ ꯐꯔꯦ ꯅꯪ ꯅ ꯅꯦꯠ ꯐꯥꯎꯖꯔꯤꯗꯣ
ꯑꯗꯨꯗ ꯑꯗꯨꯃꯥꯏꯅꯅꯕ ꯑꯩ ꯃꯇꯝ ꯃꯥꯡꯉꯁꯨ ꯃꯥꯡꯖꯔꯒꯦꯅ ꯑꯩ ꯃꯥꯡꯈꯟꯈꯤꯕ ꯈꯪꯉꯕ
ꯑꯗꯨ ꯑꯗꯨ ꯑꯃꯔꯣꯝꯗ ꯅ ꯑꯗꯨꯃꯥꯏꯅ ꯈꯠꯇꯣꯛꯎꯕꯒꯤ ꯖꯤꯞꯄꯤꯗ ꯅꯪ ꯍꯧꯖꯤꯛ ꯑ ꯅꯦꯠ ꯄꯥꯁ ꯇꯧꯖꯍꯧꯔꯒ
ꯍꯣꯏ ꯍꯣꯏ ꯍꯣꯏ ꯍꯣꯏ ꯑꯃꯔꯣꯝꯗ ꯑꯥ ꯑꯃꯖꯨ ꯐꯔꯦ ꯑꯗꯩꯗꯤ ꯑꯩꯈꯣꯏꯒꯤ ꯑꯩꯅ ꯑꯗ ꯑꯩꯈꯣꯏꯒꯤ ꯔꯤꯁꯔꯁꯁꯤ ꯄꯩꯁꯥ ꯆꯪꯉꯦ ꯍꯥꯏꯕ ꯋꯥꯅꯦꯕ ꯍꯣꯢꯁꯦ ꯑꯗꯣ ꯑꯩ ꯉꯧꯔꯣꯛ ꯉꯧ
ꯊꯥꯡꯉꯣꯏ ꯊꯥꯡꯉꯣꯏ ꯑꯩꯗꯤ ꯉꯧꯔꯣꯛ ꯉꯧꯅ ꯄꯨꯊꯣꯛꯇꯗꯤ ꯇꯝ ꯐꯝꯉꯣꯏꯗꯣꯔꯤꯅꯦꯅ
ꯑꯩꯔꯣꯡ ꯉꯧꯔꯣꯛ ꯉꯧꯅ ꯇꯤꯗꯦꯗꯅ ꯃꯆꯠ ꯃꯆꯦꯠꯉꯤꯕ ꯍꯥꯏꯁꯤ ꯈꯪꯍꯧ ꯑꯗꯨꯗ ꯃꯤꯅ
ꯑꯗꯨꯗꯤ ꯈꯪꯍꯧꯗꯕꯅꯤꯗꯅ ꯑꯩꯅ ꯂꯩꯔꯀꯥꯟꯗ ꯈ ꯈꯛ ꯁꯤꯟꯅꯃꯦ
ꯅꯪ ꯉꯧꯔꯣꯛ ꯉꯧꯕꯗꯨꯗꯤ ꯍꯥꯥ
ꯀꯗ꯭ꯔꯕ ꯍꯥꯍꯥ ꯍꯦ ꯑꯩꯗꯤ ꯊꯤꯅꯦ ꯅꯣꯑꯕꯅꯤ ꯄꯩꯁꯥꯗꯣ ꯀꯥꯏꯒꯤ ꯁꯥꯗꯣꯏꯅꯣꯖꯤ ꯃꯊꯥ ꯁꯥ ꯂꯩꯕꯅꯦ ꯑꯩ ꯖꯦ ꯇꯥꯡ ꯀꯩꯅꯣꯗ ꯑ꯭ꯗꯃꯤꯁꯅ ꯇꯧ ꯍꯥꯏꯅꯤꯅ ꯍꯌꯦꯡꯖꯦ ꯕꯏꯕꯥ ꯕꯣꯔꯁ ꯂꯩꯌꯦꯕꯀꯣ ꯍꯌꯦꯡ ꯐꯝꯃꯨꯔꯅꯤꯗꯅ ꯑꯗꯨꯒ ꯇꯥꯡ ꯇꯔꯥꯃꯉꯥ ꯗꯒꯤꯅ ꯇꯔꯥ ꯇꯔꯦꯛ ꯄꯨꯒꯤ ꯃꯅꯨꯡꯗ ꯑꯦꯗꯃꯤꯁꯟ ꯇꯧꯌꯣꯌꯦ ꯑꯗꯨ ꯐꯥꯏꯟ ꯑꯗꯨꯒ ꯑꯗꯨꯏ ꯃꯇꯨꯡꯗꯅꯦ ꯅꯤ ꯋꯤꯠ ꯐꯥꯏꯟ
ꯎꯝ ꯑꯁ ꯕꯦꯝꯃ ꯐꯥꯏꯟ ꯅꯠꯇꯤꯌꯦ ꯀ꯭ꯂꯥꯁ ꯀꯥꯗꯕꯒꯤ ꯈꯪꯉꯕ ꯊꯣꯏꯕꯤꯅꯥꯎ ꯍꯣꯏꯗꯣ ꯀꯩꯗꯧꯋꯤ ꯈꯪꯕ꯭ꯔꯥ ꯀ꯭ꯂꯥ ꯁꯤꯃꯤꯁꯇꯔ ꯇꯔꯨꯛ ꯇꯔꯨꯛꯀꯤ ꯃꯣꯏ ꯑꯦꯛꯖꯥꯝ ꯇꯧ ꯃꯥꯜꯂꯦ ꯊꯥ ꯇꯔꯨꯛ ꯇꯔꯨꯛꯀꯤ ꯑꯗꯨꯒꯤ ꯑꯦꯛꯖꯥꯝ ꯑꯥ ꯀꯥ ꯇ꯭ꯔꯦꯗꯅ ꯀꯥꯗꯕꯗꯒꯤ ꯃꯣꯏ ꯀꯌꯥ ꯀꯌꯥ ꯂꯧꯏ ꯐꯥꯏꯟꯒꯖꯦ ꯂꯥꯛ ꯑꯥ ꯂꯤꯁꯤꯡ ꯇꯔꯥ ꯇꯔꯥ ꯐꯥꯏꯟꯒ ꯄꯤꯕꯤꯅꯦꯃꯤ ꯏꯆꯦ ꯅꯪꯕꯣ
ꯀ꯭ꯂꯥꯁ ꯑꯃ ꯀꯥꯗꯕꯒꯤ
ꯀ꯭ꯂꯥꯁ ꯑꯃꯒꯤ ꯅꯠꯇꯦꯃꯤ ꯁꯤꯃꯤꯁꯇꯔ ꯁꯤꯛꯁ ꯁꯤꯃꯤꯁꯇꯔ ꯑꯥ ꯁꯤꯛꯁ ꯃꯟꯁꯀꯤ ꯑ ꯀꯅꯣꯖꯦ ꯊꯥ ꯇꯔꯨꯛꯀꯤꯖꯦ ꯀꯥꯍꯧꯗꯕꯖꯦ ꯁꯤꯒꯤ ꯑꯦꯛꯖꯥꯝ ꯊꯥꯔꯝꯗꯥꯏꯗ ꯂꯥꯛ ꯑꯥ ꯂꯤꯁꯤꯡ ꯇꯔꯥ ꯇꯔꯥ ꯄꯤ ꯍꯥꯏꯕ ꯑꯩꯅ ꯀꯩꯅꯣ ꯊꯣꯏꯕꯤꯅꯥꯎ ꯑꯩ ꯀꯤꯌꯦ ꯅꯣꯏ ꯃꯌꯥꯝ ꯅꯣꯏ ꯀꯩꯅꯣ ꯅꯣꯏ ꯕꯤꯑꯦꯗ ꯈꯨꯇꯧꯖꯤꯗꯤꯅ ꯍꯥꯏꯔꯤꯅꯦ ꯑꯩꯅ ꯈꯪꯗꯦ ꯔꯕꯤꯅ ꯄꯩꯁꯥꯒꯤ ꯄꯩꯁꯥ ꯏꯁ꯭ꯂꯣꯞꯂꯦꯟꯗ ꯏꯁ꯭ꯂꯣꯞꯂꯦꯟꯗ ꯂꯣꯏꯗ꯭ꯔꯤꯃꯤ ꯃꯥꯖꯨ ꯑꯩ ꯀꯤ ꯍꯥꯏꯕ ꯏꯆꯦ ꯑꯩ ꯏꯁ ꯊꯤꯅ ꯀꯤ ꯍꯥꯏꯕ ꯇꯥꯎ ꯍꯣꯏꯗ
ꯏꯁ ꯑꯗꯨꯗꯤ ꯑꯩ ꯃꯥꯟꯅꯕꯤ ꯑꯃꯗꯤ ꯇꯝꯅꯤꯡꯉꯦꯅ ꯃꯥꯗꯤ ꯄꯩꯁꯥꯒꯤ ꯅꯠꯇꯕ ꯃꯥꯅꯦ ꯃꯇꯝ ꯆꯞ
ꯎꯝ ꯑꯗꯣ ꯍꯧꯖꯤꯛꯇꯤ ꯀꯩꯅꯣꯝ ꯆꯪꯉꯨꯅꯤ ꯇꯤꯌꯦꯗ ꯂꯣꯏꯔꯕꯣ ꯕꯤꯑꯦꯠ ꯕꯤꯑꯦꯠ ꯕꯤꯑꯦꯗ ꯇꯧ ꯂꯩꯔꯦꯕ
ꯑꯥꯎ ꯑꯗꯨꯅꯦ ꯍꯥꯏꯖꯦ ꯀꯥꯏꯗꯒꯤ ꯇꯧꯏ ꯃꯤ ꯑꯩꯅꯅꯦ ꯄ꯭ꯔꯥꯏꯚꯦꯠ ꯁ꯭ꯀꯨꯜ ꯑꯃꯈꯛ ꯑꯩꯅ ꯀꯩꯅꯣꯗ ꯄꯨꯡꯗꯣꯡꯕꯝꯗ ꯑꯩꯖꯦ ꯑꯉꯥꯡ ꯑꯩꯈꯣꯏ ꯏꯊꯣꯏꯒꯤ ꯃꯃꯥꯟꯅꯕ ꯑꯃꯅ ꯍꯥꯏꯔꯛꯑꯦꯕꯀꯣ ꯏꯆꯦ ꯅꯪ ꯑꯥ ꯀꯩ ꯁꯕꯖꯦꯛ ꯂꯧꯋꯦ ꯑꯩꯅ ꯑꯩꯗꯤ ꯑꯩꯕꯨꯗꯤ ꯁꯥꯏꯟꯁ ꯂꯧꯔꯛꯑꯦ ꯑꯗꯨꯏꯖꯨ ꯃꯥꯁꯇꯔꯗꯅ ꯄꯣꯂꯤꯇꯤꯀꯦꯟ ꯁꯥꯏꯟꯁ ꯑꯦ ꯑꯩ ꯏꯒꯅꯧꯗ ꯑꯩꯅ ꯍꯥꯏꯔꯦ ꯑꯦ ꯑꯗꯨ ꯑꯣꯏꯇꯥꯔꯗꯤ ꯑꯣꯖꯥ ꯑꯃ ꯁꯤꯠ ꯑꯃ ꯍꯥꯡꯉꯤ ꯅꯪ ꯆꯠ ꯂꯧꯅꯤꯡꯕ ꯁꯕꯖꯦꯛ ꯑꯃ ꯂꯧꯔꯨꯂꯥꯎ ꯑꯉꯥꯡ ꯃꯆꯥ ꯇꯥꯛꯇꯣꯏꯅꯤ ꯀ꯭ꯂꯥꯁ ꯐꯥꯏꯚ ꯇꯨ ꯊ꯭ꯔꯤ ꯇꯨ ꯐꯥꯏꯚ ꯁꯤꯛꯁ ꯁꯨꯃꯥꯏꯅ ꯇꯥꯛꯇꯣꯏꯅꯤ ꯂꯥꯛꯑꯣꯅ ꯑꯩꯁꯦ ꯆꯠꯂꯦꯕꯀꯣ ꯑꯗ ꯆꯠꯂꯒ ꯃꯣꯏ ꯑꯣꯖꯥ ꯄ꯭ꯔꯤꯟꯁꯤꯄꯥꯜꯗꯨꯅ ꯍꯪꯉꯦ ꯅꯪ ꯀꯩ ꯀꯩ ꯂꯣꯏꯔꯒꯦ ꯍꯥꯏ ꯑꯦꯛꯁꯄꯤꯔꯤꯟꯁ ꯀꯌꯥꯝ ꯂꯩꯔꯦ ꯀꯩꯀꯩ ꯑꯩꯅ ꯍꯥꯏ ꯑꯩꯁꯦ ꯀꯥꯏꯝꯕꯨꯗꯤ ꯂꯣꯏꯗꯦ ꯕꯦꯠꯗꯥꯏꯠ ꯑꯝꯇꯕꯨꯗꯤ ꯂꯣꯏꯗꯦ ꯑꯗꯣ ꯑꯩꯅ ꯀꯩꯅꯣꯒꯤ ꯅꯚꯣꯗꯤ꯭ꯌꯥꯒꯤ ꯁꯥꯏꯅꯤꯛꯀ ꯅꯚꯣꯗꯤꯌꯥꯒꯤ ꯀꯩꯅꯣꯒꯤ ꯀꯣꯆꯤꯡꯒꯤ ꯑꯣꯖꯥꯗꯤ ꯑꯣꯏꯔꯛꯑꯦ ꯈꯣꯠꯂꯛꯑꯦ ꯑꯗꯨꯃꯥꯏꯅ ꯍꯥꯏꯔꯦꯕ ꯑꯧ ꯑꯗꯨꯗꯤ ꯅꯪ ꯀꯩꯀꯩ ꯁꯕꯖꯦꯛ ꯇꯥꯛꯇꯅ ꯈꯣꯠꯇꯅ ꯍꯥꯏꯌꯦ ꯑꯗꯨꯒ ꯁꯤ ꯁꯤ ꯇꯧꯗꯅꯦ ꯑꯗꯣ ꯕꯤ ꯑꯦ ꯇꯤ ꯂꯣꯏꯕꯗꯤ ꯄꯥꯝꯕꯅꯦ ꯑꯗꯨꯕꯨ ꯅꯪꯒꯤ ꯅꯪꯒꯤ ꯑꯩꯈꯣꯏ ꯁꯨꯝ ꯄꯨꯁꯜꯂꯛꯄꯗꯣ ꯁꯥꯏꯠꯇꯒꯤ ꯑꯗꯨꯒꯤ ꯑꯣꯏꯕꯩ ꯑꯗꯨꯝ ꯇꯧꯔ ꯇꯧꯁꯜꯂꯦꯗꯅ ꯑꯗꯣ ꯄꯩꯁꯥꯗꯤ ꯀꯌꯥ ꯄꯤꯗꯣꯏꯅꯣ ꯑꯥ ꯇꯣꯂꯣꯞꯁꯤ ꯁꯦꯜꯂꯔꯤ ꯃꯉꯥꯆꯧꯉꯥ ꯍꯥꯏꯌꯦꯕꯀꯣ ꯇꯝꯗꯨꯗ ꯑꯗ ꯑꯩꯁꯦ ꯅꯣꯡ ꯃꯉꯥꯆꯧꯉꯥꯈꯛ ꯍꯥꯏꯌꯦꯕ ꯃꯣꯏ ꯄ꯭ꯔꯥꯏꯚꯦꯠ ꯁ꯭ꯀꯨꯜꯅꯤꯅ ꯑꯗꯣ ꯑꯩ ꯆꯠꯄꯒꯤ ꯃꯠ ꯇꯝꯒ ꯊꯥꯎꯒ ꯀꯥꯏꯊꯣꯛ ꯄꯣꯏꯂꯔꯁꯨ ꯃꯉꯥꯆꯉꯥꯗꯤ ꯑꯗꯨꯝ ꯊꯥ ꯑꯃꯗ ꯑꯗꯨꯝ ꯍꯦꯟꯅ ꯆꯪꯉꯅꯦꯕ ꯑꯧ ꯑꯗꯩ ꯑꯩꯁꯦ ꯇꯟꯖꯜꯂꯛꯑꯦꯅꯦ ꯈꯪꯕ꯭ꯔꯥ ꯑꯗꯨꯗꯏꯗꯤ ꯏꯁꯥꯒ ꯅꯨꯡꯉꯥꯏꯇꯕꯒ ꯑꯗꯩ ꯂꯝꯒ ꯂꯥꯞꯄꯒ ꯑꯗꯩ ꯋꯥꯒ ꯋꯥꯔꯦ ꯃꯗꯩꯗꯤ ꯇꯟꯖꯟꯕꯅ ꯍꯦꯟꯖꯜꯂꯛꯑꯦꯗꯣ ꯑꯩꯁꯨ ꯏꯁꯥꯒꯗꯣ ꯅꯣꯡꯈꯛ ꯆꯠ ꯅꯤꯅꯤ ꯈꯛ ꯆꯠꯂꯨꯔꯒ ꯀꯩꯅꯣ ꯑꯗꯨꯒ ꯑꯗꯨꯝ ꯑꯩ ꯇꯟꯗꯅ ꯑꯗꯨ ꯇꯣꯛꯑꯦꯕ ꯑꯗꯣ ꯑꯅꯛꯄ ꯁ꯭ꯋꯥꯏꯗ ꯑꯣꯏꯔꯒꯗꯤ ꯑꯃꯨꯛ ꯑꯔꯥꯞꯄꯒꯤ ꯌꯥꯔꯤꯅꯦꯕ ꯃꯣꯏꯅ ꯍꯥꯏꯕ ꯑꯗꯣ ꯑꯅꯛꯄ ꯁ꯭ꯋꯥꯏꯗꯗꯤ ꯑꯝꯇ ꯌꯥꯗ꯭ꯔꯦꯕ ꯄ꯭ꯔꯥꯏꯚꯦꯠ ꯑꯣꯏꯔꯁꯨ ꯗꯥꯏꯠ ꯌꯥꯎꯗꯗꯤ ꯑꯃꯠꯇ ꯌꯥꯗꯦ ꯕꯦꯠ ꯅꯠꯇ꯭ꯔꯒ ꯗꯥꯏꯠ ꯑꯅꯤꯁꯤ ꯃꯅꯨꯡꯗ ꯑꯃ ꯌꯥꯎꯗ꯭ꯔꯕ ꯂꯥꯛꯑ ꯑꯃ ꯄ꯭ꯔꯥꯏꯚꯦꯠ ꯁ꯭ꯀꯨꯜ ꯁ꯭ꯋꯥꯏ ꯑꯅꯛꯄ ꯈꯔ ꯁ꯭ꯀꯨꯜ ꯑꯔꯤꯡ ꯑꯔꯤꯡꯕ ꯃꯌꯥꯝ ꯂꯩꯔꯤꯗꯅ ꯀꯤꯆꯑꯦꯔꯦꯅꯥ ꯂꯩꯔꯤ ꯑꯗꯒꯤ ꯈꯪꯗꯦ ꯃꯅꯤꯄꯨꯔꯗ ꯀꯤꯗꯑꯦꯔꯦꯅꯒꯁꯦ ꯑꯁ꯭ꯋꯥꯏꯗꯩꯁꯦ ꯌꯥꯝ ꯀꯟꯅ ꯍꯧꯖꯤꯛ ꯐꯒꯠꯂꯛꯏꯗꯅ ꯑꯗꯨ ꯃꯣꯏ ꯁ꯭ꯀꯨꯜꯗ ꯗꯒꯗꯤ ꯑꯝꯇ ꯆꯟꯅꯔꯣꯏꯕ ꯃꯥꯏ ꯗꯥꯏꯠ ꯅꯨꯡ ꯕꯦꯠ ꯅꯨꯡ ꯑꯝꯇ ꯌꯥꯎ ꯑꯗꯨꯗꯤ ꯂꯧꯕꯖꯥꯠꯂ ꯑꯣꯖꯒꯥ ꯃꯤ ꯇꯨꯂꯣꯕ ꯂꯨꯄꯥ ꯂꯤꯁꯤꯡ ꯇ꯭ꯔꯥꯇꯨꯛ ꯇꯔꯥꯃꯉꯥ ꯇꯥꯇꯨꯛꯇꯩ ꯁꯥꯏꯌꯦ ꯑꯩꯈꯣꯏ ꯏꯆꯦ ꯑꯃ ꯏꯃꯥꯟꯅꯕꯤꯒꯤ ꯃꯆꯦ ꯑꯃ ꯑꯣꯖꯥ ꯑꯣꯏꯌꯦꯕ ꯂꯨꯄꯥ ꯂꯤꯁꯤꯡ ꯀꯨꯟꯊ꯭ꯔꯥꯒ ꯀꯌꯥꯅꯣꯝ ꯐꯪꯉꯦꯌꯦ ꯑꯩꯅ ꯏꯆꯦ ꯅꯪꯗꯤ ꯇꯣꯂꯣꯞ ꯆꯥꯗꯁꯨ ꯌꯥꯔꯦ ꯍꯥꯏꯕ ꯑꯩꯅ ꯑꯗꯣ ꯑ ꯍꯧꯔꯛꯄꯗ ꯑꯍꯥꯥꯟꯕ ꯍꯧꯔꯛꯄ ꯆꯪꯕꯗ ꯂꯨꯄꯥ ꯂꯤꯁꯤꯡ ꯇꯔꯥꯇꯨꯛ ꯄꯤꯕꯅꯦ ꯑꯗꯣ ꯅꯪ ꯕꯤ ꯑꯦꯠ ꯂꯣꯏꯔꯕ ꯗꯥꯏꯠ ꯂꯣꯏꯔꯕ ꯅꯪ ꯇꯧꯅꯤꯡꯉꯒꯗꯤ ꯑꯩ ꯍꯥꯏꯕꯤꯔꯛꯀꯦ ꯁꯤꯅꯦꯕ ꯑꯩ ꯀꯩꯝ ꯂꯣꯏꯗ꯭ꯔꯤꯁꯤꯅꯦ ꯑꯁ ꯑꯗꯨ ꯑꯗꯨꯗꯤ ꯑꯗꯨꯗꯤ ꯌꯥꯔꯣꯏꯌꯦ ꯕꯤ ꯑꯦꯠ ꯅꯠꯇ꯭ꯔꯒ ꯗꯥꯢꯠ ꯑꯝꯗꯤ ꯂꯣꯏꯁꯤꯜꯂꯣꯅ ꯇꯧꯔꯛꯄꯅꯦꯕ ꯃꯥꯁꯨ ꯈꯪꯕ꯭ꯔ ꯑꯗꯨꯅꯦꯕ ꯑꯗꯨ ꯍꯧꯖꯤꯛ ꯃꯇ ꯗꯔꯀꯥꯔ ꯂꯣꯢ ꯑꯣꯏꯌꯦꯕ ꯑꯣꯖꯥꯒꯤ ꯂꯥꯏꯟ ꯌꯥꯔꯝꯗꯦ ꯑꯗꯨꯗꯤ ꯑꯩꯁꯨ ꯑꯗꯨꯝ ꯇꯉꯥꯏ ꯐꯗꯅ ꯂꯣꯏꯁꯤꯟꯕꯩ ꯋꯥꯅꯦ
ꯌꯥꯗꯦ ꯌꯥꯗꯦ ꯍꯧꯖꯤꯛꯇꯤ ꯑꯗꯨꯛ ꯑꯩꯗꯤ ꯕꯦꯠ ꯕꯦꯠ ꯌꯥꯎꯔꯗꯤ ꯅꯪꯁꯨ ꯁꯦꯂꯥꯔꯤꯗꯣ ꯈ꯭ꯔ ꯆꯥꯎꯈꯠꯂꯛꯀꯅꯤꯕ ꯄꯨꯡꯗꯣꯕꯝꯒꯤꯗꯣ
ꯑꯗꯨ ꯅꯣꯢꯆꯦ ꯁꯦ ꯅꯠꯇꯕ ꯃꯥꯗꯤ ꯃꯥꯗꯤ ꯕꯦꯠ ꯇꯧꯔꯤꯅꯦ ꯃꯥꯒꯤꯗꯤ ꯑꯃꯔꯣꯝꯗ ꯑꯃꯨꯛ ꯃꯥꯒꯤ ꯈꯨꯇꯧꯗꯨꯗꯤ ꯄꯩꯁꯥ ꯆꯪꯗ꯭ꯔꯁꯨ ꯇꯧꯈꯤꯕꯅꯤ ꯃꯥꯏꯗꯤ ꯑꯣꯖꯥꯗꯣ ꯁꯣꯝꯗ ꯑꯃ ꯇꯧꯕꯒꯤꯁꯨ ꯂꯩꯔꯕꯅꯤꯅ ꯅꯠꯇ꯭ꯔꯥ ꯑꯝ ꯑꯗ ꯔꯕꯤꯅꯥ
ꯑꯥ ꯇꯥꯏ ꯇꯥꯏ
ꯀꯣꯜ ꯑꯃ ꯂꯥꯛꯑꯦ ꯢꯃꯥꯅꯦꯕꯤ ꯍꯧꯖꯤꯛ ꯑꯩ ꯃꯣꯢ ꯆꯠꯂꯨꯕꯗꯣ ꯍꯜ ꯊꯤꯜꯂꯝꯃꯒ ꯀꯣꯜ ꯇꯧꯔꯛꯑꯦ ꯑꯝꯇ ꯀꯩꯅꯣ ꯑꯝꯇ ꯍꯪꯒꯤꯒꯦ ꯑꯗꯨꯒ ꯇꯧꯔꯛꯀꯦ ꯎꯝ